ꯎꯝ
ꯍꯜꯂꯣ
ꯇꯔꯕꯣ ꯑꯣ ꯇꯔꯦ ꯇꯔꯦ
ꯑ ꯀꯩ ꯃꯊꯦꯜ ꯆꯥꯔꯕ ꯇꯔꯦ ꯇꯔꯦ
ꯍꯪꯒꯥꯝ ꯍꯪꯒꯥꯝ
ꯑꯩꯈꯣꯏꯁꯨ ꯍꯪꯒꯥꯝ ꯊꯣꯡꯉꯦ
ꯑꯣ
ꯑꯩꯈꯣꯏ ꯍꯪꯒꯥꯝ ꯊꯣꯡꯉꯦ ꯈꯥꯕꯗ ꯂꯣꯏꯔꯦ ꯉꯁꯥꯏꯗꯤ ꯑꯩꯈꯣꯏ ꯇꯦꯝꯗ ꯃꯤꯅ ꯄꯔ ꯄꯤꯔꯝꯃꯤ ꯍꯥꯏꯕ꯭ꯔꯣ ꯀꯩꯅꯣ
ꯑ ꯀꯩ ꯇꯧꯕ꯭ꯔꯣ ꯉꯔꯥꯡꯒꯤ ꯀꯩꯅ ꯇꯣ ꯆꯪꯉꯛꯑꯕꯣ
ꯌꯦꯡꯗꯔꯤ ꯑꯩ ꯀꯃꯥꯏ ꯀꯌꯥ ꯆꯪꯗꯕꯅꯣꯗꯤ ꯌꯦꯡꯗ꯭ꯔꯦ ꯑꯩ
ꯑꯩꯅ ꯂꯥꯛꯑꯝꯃꯤ ꯉꯁꯤꯗꯤ ꯉꯁꯤ ꯑꯣꯏꯅ
ꯀꯌꯥꯗꯤ ꯆꯪꯉꯝꯃꯦ
ꯁꯚꯦꯟꯇꯤ ꯇꯨ
ꯑꯣ ꯌꯥꯝ ꯆꯪꯏꯅꯦ ꯑꯗꯨꯗꯤ ꯊꯣꯏꯕꯤ ꯃꯆꯥ ꯂꯥꯛꯑꯒ ꯇꯧꯔꯕ꯭ꯔꯥ ꯇꯧꯗꯕ꯭ꯔꯥ
ꯃꯣꯏ ꯑꯥꯗ ꯀꯩꯅꯣꯗ ꯃꯌꯥꯝꯒ ꯂꯩꯌꯦ ꯃꯣꯏ ꯂꯥꯛꯇ꯭ꯔꯦ
ꯑꯣ ꯐꯔꯦ ꯐꯔꯦ ꯍꯣꯔꯦꯟ ꯈꯔ ꯇꯧꯁꯤꯜꯂꯣ ꯉꯝꯃꯒꯗꯤ ꯑꯗꯨꯑꯣꯏꯗꯤ ꯍꯦꯟꯅ ꯆꯪꯉꯛꯅꯕ
ꯣ ꯍꯩ ꯇꯕ ꯋꯥꯅꯤꯅꯦ ꯌꯦꯡꯕꯗꯣ
ꯑꯩ ꯁꯤꯗ ꯂꯥꯏꯔꯤꯛ ꯂ ꯄꯔꯛꯎꯔꯣ ꯈꯔ ꯄꯥꯔꯒ ꯌꯦꯡꯒꯦ ꯍꯥꯏꯕ꯭ꯔꯣ
ꯍꯩꯗꯔꯣ
ꯍꯥꯏꯕꯤꯔꯛꯏ ꯂꯥꯏꯕꯅꯤꯗ ꯑꯁ ꯑꯗꯨꯏꯕꯨ ꯑꯥꯦꯡ ꯀꯩꯅꯣ ꯕꯦꯡꯒꯂꯤꯒꯤ ꯀꯥꯈꯗ ꯑꯩ ꯁꯤꯅꯦꯅ ꯂꯥꯛꯑꯏꯕꯅꯦ
ꯎꯝ ꯇꯧꯕꯗꯤ ꯉꯍꯥꯟ ꯀꯩꯅꯣꯒꯤ ꯏꯕꯗꯣ ꯑꯩꯈꯣꯏ ꯁꯝ ꯅꯥꯀꯟꯗ ꯑꯜꯐꯥꯕꯦꯠꯇ ꯇꯧꯔ ꯁꯨꯝ ꯑꯣꯟꯕꯤ ꯑꯃ ꯂꯩꯗꯥꯏꯅꯦ ꯑꯗꯨꯃꯥꯏꯅ ꯇꯧꯕꯗꯣ ꯑꯗꯨꯃꯥꯏꯅ ꯊꯣꯏꯕꯤꯟꯗ ꯁꯨꯃꯥꯏꯅ ꯇꯧꯔꯒ ꯌꯦꯡꯉꯦ ꯑꯗꯩ ꯈꯛ ꯈꯛꯇ ꯁꯦꯡꯗꯣꯛꯄ ꯑꯗꯨ ꯍꯥꯏꯔ
ꯕ ꯋꯥꯍꯩ ꯃꯈꯩꯗꯣ ꯍꯥꯟꯅ ꯐꯖꯅ ꯐꯪꯉꯅꯤ ꯑꯗꯨꯒ ꯑꯗꯨꯝ ꯍꯥꯟꯅꯒꯤ ꯑꯩꯈꯣꯏꯅ ꯕꯦꯡꯒꯥꯂꯤ ꯇꯝꯀꯥꯟꯗꯨꯒꯤ ꯎꯆꯥꯥꯔꯟꯗꯣ ꯑꯗꯨꯃꯥꯏꯅ ꯇꯧꯔꯒ ꯑꯗꯨꯝ ꯂꯩꯈꯤꯗꯣꯏꯅꯦꯕ ꯁꯨꯞꯅꯒꯤ ꯑ ꯄꯣꯠꯇꯣ ꯀꯣꯛ ꯁꯝ ꯂꯥꯏ ꯃꯤꯠ ꯍꯥꯏꯕꯒꯤ ꯁꯨꯝ ꯃꯃꯤꯡ ꯈꯔ ꯇꯣꯉꯥꯟꯈꯤꯕꯒꯤ ꯋꯥꯅꯤ ꯍꯥꯏꯗꯤ ꯁꯣꯔꯣꯛ ꯁꯔꯥ ꯍꯥꯏꯔ ꯆꯠꯈꯤꯕꯩ ꯑꯃꯗꯨꯅꯀꯣ ꯀꯥ ꯈꯥ ꯍꯥꯏꯖꯈꯤꯕꯩꯅꯦꯕ ꯑꯗꯨ ꯁꯣꯝꯗꯅ ꯑꯃꯛ ꯀꯣꯛ ꯁꯝ ꯍꯥꯏꯔꯛꯄꯩꯅꯦꯕ ꯑꯗꯨꯒꯤ ꯆꯞ ꯃꯥꯟꯅꯕꯩ ꯁꯤꯖꯤꯟꯅꯕ ꯑꯃꯗꯤꯝ ꯆꯞ ꯃꯥꯟꯅꯩꯕꯀꯣ
ꯎꯝ
ꯑ ꯉꯥꯡ ꯆꯂꯨ ꯥꯏꯗꯨꯕꯨ ꯊꯦꯡꯒꯥꯏꯗ꯭ꯔꯣ ꯀꯃꯥꯏ ꯇꯧꯕꯅꯣ ꯆꯤꯡ ꯀꯥꯔꯨꯕꯗꯨꯕꯨ ꯑꯩꯗꯤ ꯑꯩꯗꯤ ꯉꯁꯥꯏ ꯈꯤꯇꯪ ꯈꯤꯇꯪ ꯊꯤꯡꯒꯥꯏꯒꯦ ꯇꯧꯔꯦ ꯑꯗꯨ ꯌꯥꯝꯗꯤ ꯊꯤꯡꯉꯥꯏꯕ ꯑꯣꯏꯗꯦ
ꯁꯨꯝ ꯆꯠꯇ꯭ꯔꯃꯤꯅ ꯆꯠꯄ ꯍꯧꯔꯒꯗꯤ ꯁꯨꯝ ꯆꯠꯅꯤꯡꯉꯤ ꯏꯁꯥꯁꯦ ꯑꯗꯨ ꯑꯌꯨꯛ ꯅꯠꯇ꯭ꯔꯒ ꯅꯨꯡꯁꯤꯠ ꯑꯍꯥꯡꯕ ꯃꯇꯝꯗꯁꯨ ꯆꯠꯂꯧꯕ ꯑꯗꯨꯅꯦ ꯑꯩꯅ ꯄꯥꯝꯃꯤꯁꯦ
ꯍꯣꯏ ꯍꯣꯔꯦꯟꯗꯣ ꯑꯩ ꯍꯥꯏꯔꯛꯀꯦ ꯄꯨꯡ ꯑꯍꯨꯝ ꯑꯗꯨꯋꯥꯏ ꯑꯍꯨꯝꯗꯤ ꯇꯥꯗꯣꯔꯦꯕꯀꯣ ꯑꯍꯨꯝ ꯃꯈꯥꯏ ꯑꯗꯨꯋꯥꯏꯗ ꯆꯠꯁꯦ ꯑꯗꯨꯒ ꯁꯤꯗꯒꯤ ꯁꯨꯝ ꯈꯣꯡꯅ ꯊꯣꯛꯑꯒ ꯊꯣꯡꯅꯥꯥ ꯂꯣꯝꯗ ꯑꯣꯏꯅ ꯆꯠꯂꯨꯁꯦ ꯍꯥꯏꯕ꯭ꯔꯥ
ꯌꯥꯏ ꯌꯥ ꯑꯗꯨꯁꯨ ꯌꯥꯏ ꯑ ꯄꯔꯣꯟꯗꯣ
ꯑꯥ ꯍꯣꯏ ꯑꯗꯨꯣꯝꯗꯤ ꯎꯔꯨꯝꯁꯨ ꯂꯥꯡꯕꯅꯦ ꯑꯗꯨꯒ ꯁꯥꯡꯁꯨ ꯁꯥꯡꯉꯤꯗꯅ ꯂꯝꯕꯤꯗꯣ ꯎꯝ ꯑꯗꯣ ꯑꯃ ꯑꯉꯥꯡꯗꯨꯗꯤ ꯍꯥꯏꯌꯨ ꯍꯥꯏꯔ ꯆꯠꯇꯣꯔꯤꯕ꯭ꯔꯥ ꯅꯠꯇ꯭ꯔꯒ ꯀꯃꯥꯏꯅ ꯇꯧꯕ ꯅꯪ ꯄꯨꯔ ꯂꯥꯛꯇꯣꯏꯔꯥ ꯅꯠꯇ꯭ꯔꯒ ꯍꯥꯏꯗꯕꯤꯗ ꯑꯩꯈꯣꯏꯅꯤ ꯈꯛꯇ ꯆꯠꯁꯦ ꯍꯥꯏꯔꯤꯕ꯭ꯔꯥ
ꯄꯨꯔ ꯄꯔ ꯌꯥꯅꯤꯁꯔꯖ
ꯎꯝ ꯍꯣꯏ ꯃꯥ ꯍꯣꯔꯦꯟ ꯉꯝꯅꯤ ꯉꯝꯗꯦ ꯑꯃꯨꯛ ꯇꯧꯔꯛꯑꯗꯤ ꯗꯤ ꯅꯨꯡꯉꯥꯏꯔꯣꯏꯗꯅꯀꯣ
ꯍꯣꯏ ꯌꯥꯡ ꯃꯈꯥ ꯌꯥꯝ ꯇꯂꯦ ꯍꯥꯏꯕ ꯁꯨꯝꯕ ꯌꯥꯎꯅꯤꯡ ꯀꯦ ꯃꯣꯏꯅ ꯄꯥꯝꯃꯤꯁꯤꯅ ꯀꯣꯏ ꯆꯠꯄ
ꯎꯝ
ꯅꯍꯥꯟ ꯌꯥꯔꯤꯁꯦ ꯑꯩ ꯈꯜꯂꯤ ꯂꯩꯁꯥꯕꯤ ꯌꯥꯎꯕꯩ ꯃꯥꯜꯂꯤ ꯃꯤ
ꯍꯣꯏ ꯑꯗꯨꯒꯤ
ꯎ ꯑꯥ ꯏꯟꯇꯔꯦꯁ ꯂꯩꯗꯣ ꯎꯝ ꯅꯍꯥꯟ ꯆꯠꯂꯣꯏ ꯍꯥꯏꯃꯤꯅꯦ ꯑꯃꯥꯏ ꯇꯧꯔ ꯇꯔꯦ ꯍꯥꯏꯕꯅꯤ ꯑꯗꯨꯗꯤ ꯑꯩꯅ ꯑꯁ ꯅꯨꯄꯤ ꯑꯉꯥꯡ ꯈꯔ ꯌꯥꯎꯅꯤ ꯍꯥꯏꯕ ꯄꯟꯅꯤ ꯑꯣꯏꯗꯣ ꯑꯗꯨꯗꯤ ꯃꯥꯂꯦꯕ ꯃꯥꯁꯤ ꯊꯋꯥꯏ ꯌꯥꯎꯔꯤꯗꯣ
ꯎꯝ ꯍꯣꯏ ꯑꯗꯨꯃꯥꯏꯅ ꯇꯧꯕ ꯃꯥꯂꯦ ꯅꯣꯏ ꯀꯩꯅꯣꯒꯤ ꯇꯧꯔꯕ ꯕꯣꯠꯀꯤ ꯊꯥꯗꯕꯒꯤ ꯑꯃ ꯀꯩ ꯀꯩ ꯃꯦꯟꯕ ꯃꯤꯡ ꯃꯦꯟꯕ ꯐꯣꯟ ꯅꯝꯕꯔ ꯃꯦꯟꯕ ꯑꯗꯒꯤ ꯑꯥꯙꯥꯔ ꯃꯦꯟꯕ ꯃꯈꯩꯗꯣ ꯇꯧꯒ꯭ꯔꯕꯣ ꯀꯃꯥꯏ ꯇꯧꯒꯦ ꯅꯪꯒꯤ
ꯐꯣꯇꯣ ꯑꯅꯧ ꯕꯁꯨꯝ ꯀꯥꯞꯄꯣ ꯍꯥꯏꯗ꯭ꯔꯣ ꯑꯩ ꯑꯅꯣꯛ ꯌꯥꯎꯇꯕꯤꯗ ꯑꯗꯨꯒꯤ ꯑꯗꯨ ꯀꯥꯞꯇ꯭ꯔꯤꯕꯩ
ꯈꯣꯏꯁꯨ ꯉꯔꯥꯡ ꯈꯣꯏꯆꯦ ꯑꯈꯣꯏ ꯆꯦ ꯍꯣꯏ ꯑꯗꯩ ꯑꯈꯣꯏꯃꯥ ꯑꯈꯣꯏ ꯑꯈꯣꯏ ꯑꯅꯝꯕꯅ ꯂꯣꯏ ꯀꯥꯞꯄꯨꯔꯦ ꯑꯗꯨꯒ ꯑꯩꯒꯤꯗꯤ ꯑꯃꯨꯛ ꯍꯥꯟꯅꯩ ꯍꯟꯗꯛꯀꯤ ꯐꯣꯇꯣ ꯂꯩꯕꯅꯤꯅ ꯑꯗꯨꯗꯩ ꯑꯗꯨꯝ ꯁꯤꯟꯗꯣꯛꯑꯒ ꯀꯥꯞꯈꯔꯦ ꯄꯤꯒꯔꯦ ꯑꯗꯨꯝ
ꯐꯣꯟ ꯑꯝ ꯀꯥꯞꯄꯦ ꯌꯥꯗ꯭ꯔꯣ ꯑꯗꯨ ꯑꯗꯨ ꯄꯤꯒꯦ ꯆꯞ ꯃꯥꯟꯅꯗ꯭ꯔꯣ ꯑꯗꯨꯗ
ꯑꯗꯨ ꯃꯣꯏ ꯑꯁꯣꯝꯗ ꯑꯣꯏꯅ ꯐꯣꯇꯣ ꯑꯣꯏꯅ ꯀꯥꯞꯆꯔꯨꯔꯒꯦ ꯃꯣꯏꯅꯁꯨ ꯁꯤꯟꯗꯣꯛꯇꯣꯏꯅꯤꯅ ꯍꯥꯏ ꯀꯥꯞꯆꯠꯈ꯭ꯔꯦ ꯑꯩꯁꯨ ꯑꯩꯅ ꯑꯩꯅꯕꯨꯗꯤ ꯍꯥꯏꯕꯅꯦ ꯐꯣꯟꯗꯣ ꯑꯣꯏ ꯇꯧꯋꯣꯅ ꯑꯈꯣꯏꯗꯥꯅ ꯑꯃꯨꯛ ꯉꯥꯡꯉꯛꯑꯦ ꯑꯗꯨꯝ ꯑꯁꯣꯝꯗ ꯇꯧꯍꯜꯂꯨ ꯈꯣꯠꯂ ꯄꯩꯁꯥꯕꯨ ꯀꯌꯥꯝ ꯂꯧꯔꯅꯤ ꯈꯣꯠꯂꯤ ꯑꯩꯁꯨ ꯀꯩꯝ ꯍꯥꯏꯗ꯭ꯔꯦ ꯑꯗꯨ ꯑꯣꯟꯖꯅꯥꯔ ꯁꯨꯝ ꯍꯥꯏꯗꯤ ꯉꯪꯅꯕꯗ ꯅꯨꯡꯉꯥꯏꯇꯕꯩꯀꯣ ꯑꯗꯨꯝ ꯍꯣꯏ ꯇꯧꯔꯨꯔꯣꯆꯣ ꯇꯧꯔꯨꯔꯣꯆꯣ ꯑꯩꯗꯤ ꯑꯩꯗꯤ ꯐꯣꯟꯗ ꯂꯩ ꯌꯥꯎꯕꯗꯣ ꯑꯩꯅ ꯐꯣꯟꯗꯒꯤ ꯉꯁꯥꯏ ꯁꯤꯟꯗꯣꯛꯑ ꯑꯗꯨꯝ ꯇꯧꯔꯨꯔꯦꯕ
ꯎꯝ ꯑꯗꯨꯅꯦ ꯑꯩꯁꯨ ꯑꯝꯇꯪ ꯑꯩꯅ ꯑꯃꯨꯛ ꯁꯨꯃꯥꯏꯅ ꯈꯟꯕ ꯑꯩ ꯁꯔꯨꯛꯇꯨꯅ ꯃꯔꯤ ꯀꯥꯞꯄꯦꯅ ꯂꯧꯊꯣꯛꯑꯦꯅ ꯑꯗꯣ ꯑꯈꯣꯏ ꯗꯥ ꯍꯣꯏꯒ ꯑꯗꯒꯤ ꯀꯩꯅꯣꯒ ꯑꯩꯈꯣꯏ ꯕꯥꯒꯅ ꯃꯥꯔꯤꯗꯣ ꯑꯅꯤ ꯑꯅꯤ ꯑꯣꯏꯅ ꯂꯧꯔꯦꯅ ꯃꯔꯤ ꯁꯥꯔꯒ ꯑꯩ ꯃꯔꯤ ꯑꯃꯒ ꯑꯗꯨꯃꯥꯏ ꯇꯧꯔ ꯄꯥꯟ ꯁꯥꯔ ꯑꯗꯨꯃꯥꯏ ꯂꯧꯒꯦ ꯈꯟꯕ ꯃꯣꯏꯗꯨ ꯌꯥꯝ ꯁꯤꯟꯅꯔꯣꯏꯗꯕꯅꯤ ꯃꯣꯏ ꯑꯅꯣꯛ ꯎꯟꯄꯅꯤꯗꯅ ꯎꯞꯇꯅ ꯀꯥꯞꯇꯣꯏꯅꯤꯅꯀꯣ ꯑꯗꯨꯒꯤ ꯌꯥꯝ ꯁꯤꯖꯤꯟꯅꯔꯣꯏꯗꯕꯅꯤ ꯑꯗꯨꯃꯥꯏꯅ ꯇꯧꯍꯟꯒꯦ ꯇꯧꯕ ꯑꯩꯅ
ꯑꯗꯨꯁꯨ ꯌꯥꯏ ꯑꯗꯣ ꯀ ꯈꯪꯗꯦ ꯅꯣꯏꯅ ꯇꯨꯡꯒꯤ ꯑꯣꯏꯅ ꯁꯤꯖꯤꯟꯅꯒꯦ ꯍꯥꯏꯗꯤ ꯐꯣꯇꯣ ꯍꯥꯏ ꯀꯣꯛ ꯁꯥꯝꯕꯗꯣ ꯅꯨꯡꯉꯥꯏꯇꯦꯗꯅꯀꯣ ꯑꯗꯨꯒꯤ ꯀꯣꯟꯅꯒꯤ ꯁꯤꯖꯤꯟꯅꯒꯦ ꯍꯥꯏ ꯃꯔꯤ ꯃꯔꯤ ꯁꯪꯕꯤꯔꯁꯨ ꯀꯩꯁꯨ ꯀꯥꯏꯗꯦ ꯑꯗꯒꯤ ꯌꯦꯡꯉꯣ ꯑꯗꯨꯃꯥꯏꯅ ꯐꯒꯗꯕ ꯑꯃ
ꯑꯗꯨ ꯍꯥꯏꯗꯤ ꯃꯣꯏꯅ ꯑꯃꯨꯛ ꯑꯅꯣꯛꯇꯣ ꯇꯧꯔ ꯐꯕ ꯀꯩꯅꯣ ꯑꯃꯨꯛ ꯎꯞꯄꯃꯤꯅꯀꯣ ꯇꯥꯛꯀꯅꯦꯕ ꯑꯗꯨꯅ ꯑꯅꯣꯞꯄꯗꯣ ꯑꯗꯨꯝ ꯁꯤꯖꯤꯟꯅꯍꯟꯕ ꯐꯧꯔꯦ ꯑꯗꯨꯒꯤ ꯑꯩꯅ
ꯎꯝ ꯍꯣꯏ ꯌꯦꯡꯉꯣ ꯐꯒꯗꯕꯗꯣ ꯑꯩꯈꯣꯏꯗꯤ ꯉꯁꯥꯏ ꯑꯩꯈꯣꯏ ꯕꯥꯍꯣꯏꯖꯨ ꯑꯃꯨꯛ ꯁꯣꯏ ꯇꯧ ꯍꯩꯇꯕꯅꯤꯅ ꯉꯁꯥꯏ ꯊꯝꯄ꯭ꯔꯤꯟ ꯌꯦꯡꯉꯦ꯫ ꯀꯥꯏ ꯀꯥꯏ ꯂꯩꯕꯅꯣꯅ ꯑꯗꯨꯗꯩ ꯌꯦꯡꯉꯒ ꯃꯣꯏ ꯅꯝꯃꯜꯂꯦ꯫ ꯑꯩꯈꯣꯏ ꯃꯥꯏꯁꯨ ꯅꯝꯃꯜꯂꯅꯤ ꯑꯗꯨꯅ ꯁꯝꯃꯦ꯫ ꯃꯥꯏꯗꯣ ꯃꯤꯡ ꯏꯔꯀꯥꯟꯗ ꯁꯣꯏꯑꯕ ꯌꯥꯝꯅ꯫ ꯅꯣꯏ ꯃꯥ ꯍꯣꯏ ꯃꯤ ꯏ ꯍꯩꯕꯣ ꯀꯃꯥꯏ ꯇꯧꯋꯦ꯫
ꯍꯩꯕꯅꯤ ꯃꯣꯏ ꯐꯖꯅ ꯑꯗꯨꯝ ꯏꯕꯅꯤꯗ ꯍꯥꯟꯅ ꯁꯨꯝ ꯏꯔꯛꯄꯅꯤꯅꯀꯣ꯫ ꯑꯗꯨꯝꯕꯀꯥꯟꯗ ꯑꯗꯨꯝ ꯏꯕꯅꯤ ꯈꯨꯏꯗꯤ ꯑꯈꯣꯏ ꯃꯥꯅ ꯍꯦꯟꯅ ꯐꯕꯅꯤ꯫ ꯑꯩꯈꯣꯏꯗ ꯑꯈꯣꯏ ꯕꯥꯒꯤ ꯅꯥ ꯇꯧꯔꯤꯉꯩꯗꯤ ꯑꯩꯈꯣꯏꯗꯤ ꯑꯈꯣꯏ ꯃꯥꯅ ꯑꯗꯨꯝ ꯑꯩꯈꯣꯏ ꯗꯤꯖꯥꯏꯟꯒ ꯍꯥꯞꯇꯅ ꯇꯧꯕ ꯑꯗꯨꯃꯥꯏꯅ ꯏꯕꯅꯤ ꯑꯗꯨꯝ꯫
ꯑꯣ ꯏꯕꯣꯍꯩꯕꯨ ꯍꯩꯔꯗꯤ ꯐꯩ꯫
ꯎꯝ ꯈꯜꯂꯝꯕ꯫ ꯑꯗꯩꯗꯤ ꯑꯁ ꯄꯪꯏꯪ ꯏꯪꯖꯜꯂꯤ ꯄꯪꯏꯪ ꯏꯪꯖꯜꯂꯤ꯫ ꯆꯠꯂꯣꯑꯒ ꯍꯜꯂꯛꯑꯒ ꯂꯤꯖꯕꯅ ꯐꯔꯦ ꯑꯗꯨꯅ ꯈꯟꯕꯩ꯫
ꯑꯁ ꯑꯩ ꯈꯨꯃꯨꯛꯇꯤ ꯉꯔꯥꯡꯒꯤ ꯈꯨꯃꯨꯛꯎ ꯃꯣꯠ ꯆꯠꯂꯝꯒꯅꯤ ꯑꯗꯣ ꯑꯃꯔꯥꯏꯒꯤ ꯑꯣꯏꯅ ꯇꯣꯡꯕ꯭ꯔꯥ ꯀꯩꯅꯣ ꯌꯦꯡꯉꯒꯦ ꯍꯣꯔꯦꯟ꯫
ꯆꯣꯠꯇꯤ ꯆꯣꯠꯂꯤ ꯑꯩꯖꯨ꯫
ꯎꯝ ꯆꯣꯠꯄꯖꯤ ꯊꯣꯡꯕ ꯅꯨꯡꯉꯥꯏꯔꯣꯏꯗ꯭ꯔꯥ ꯅꯪ ꯑꯇꯣꯞꯄ ꯈꯣꯡꯎꯞ ꯂꯩꯇ꯭ꯔꯣ꯫
ꯑꯇꯣꯞ ꯃꯈꯩ ꯔꯥꯏ ꯇꯣꯡꯀꯥꯟꯗꯗꯤ ꯑꯍꯨꯝ ꯁꯨꯝ ꯆꯠꯀꯥꯟꯗꯗꯤ ꯅꯨꯡꯉꯥꯏꯗꯧ ꯃꯥꯟꯗꯕ ꯈꯣꯡꯅꯥꯗꯣꯏ ꯖꯥꯠꯂ ꯈꯜꯂꯤꯕ ꯂꯩꯕꯨꯗꯤ ꯂꯩꯕ꯫
ꯎꯝ ꯑꯩꯖꯨ ꯆꯤꯟꯇꯛ ꯇꯧꯕ ꯑꯃ ꯍꯥꯏꯁꯦ ꯑꯗꯣ ꯈꯪꯗꯦ ꯑꯁꯤ ꯑꯣꯏꯅ ꯇꯣꯡꯉꯒ ꯆꯠꯁꯤꯔꯥꯅ ꯈꯜꯂꯦ꯫
ꯎꯝ ꯑꯗꯨ ꯀꯩꯅꯣꯗꯣ ꯑꯝꯇꯪ ꯂꯩꯁꯤ꯫ ꯖꯤꯔ ꯈꯜꯂꯝꯕꯅꯤ ꯑꯃ ꯃꯣꯏ ꯗ꯭ꯔꯥꯏ ꯐ꯭ꯔꯨꯏꯠꯇꯣ꯫
ꯎꯝ꯫
ꯑꯗꯨ ꯃꯣꯏ ꯅꯍꯥꯟ ꯃꯗꯩ ꯂꯧꯔꯨꯕꯗꯣ ꯃꯃꯜꯗꯣ ꯀꯩꯗꯧꯗꯦꯕ ꯑꯩꯅ ꯐ꯭ꯂꯤꯞꯀꯥꯔꯠ ꯍꯣꯏ ꯀꯩꯗꯧꯕ ꯐ꯭ꯂꯤꯞꯀꯥꯔꯠ ꯆꯪꯀꯥꯟꯗ ꯀꯩꯅꯣ ꯃꯃꯜꯗꯣ ꯈꯔ ꯑꯗꯨꯝ ꯋꯦꯕ ꯍꯣꯡꯉꯦꯕ
ꯍꯣꯏ ꯅꯪꯅ ꯆꯥꯅꯤꯡꯕꯩꯗꯤ ꯈꯪꯗꯦ ꯑꯗꯨꯣ ꯀꯩꯅꯣ ꯇꯧꯋ ꯗ꯭ꯔꯥꯏ ꯐ꯭ꯔꯨꯏꯠ꯫ ꯀꯨꯝꯕꯁꯨ ꯍꯣꯏ ꯄꯩꯁꯥꯗꯤ ꯌꯥꯝ ꯆꯪꯉꯦꯕ ꯑꯩꯈꯣꯏꯗꯗꯤ꯫ ꯂꯩꯇꯕꯣ ꯑꯩꯈꯣꯏꯗꯗꯤ ꯎꯝ ꯈꯔ ꯋꯥꯅ ꯊꯣꯛꯏꯗꯅ ꯑꯗꯨꯅ ꯐ꯭ꯔꯦꯁ ꯑꯣꯏꯅ ꯑꯗꯨꯝ ꯆꯥꯕ ꯑꯣꯏꯅꯗꯤ ꯐꯩꯌꯦꯅ ꯈꯜꯂꯛꯏ꯫
ꯌꯥꯝ ꯆꯥꯗꯕꯤꯗ ꯍꯣꯏ ꯃꯃꯤꯡꯒꯤ ꯑꯃ ꯑꯃꯅꯤ ꯑꯃꯅꯤ ꯂꯣꯏ ꯆꯥꯡꯉꯝꯃꯣꯏꯗꯕꯅꯤ ꯌꯥꯝ ꯂꯩꯗꯕ ꯑꯍꯣꯡꯕꯗꯣ ꯂꯩꯕꯒꯤ ꯋꯥꯅꯤ ꯈꯜꯂꯤ ꯑꯃ ꯈꯜꯂꯤ꯫
ꯎꯝ ꯍꯣꯏ ꯌꯥꯏ ꯌꯥꯕꯕꯨꯗꯤ ꯑꯗꯨ ꯕꯤꯁꯥꯜꯗꯁꯨ ꯌꯥꯎꯗꯤ ꯌꯥꯎꯕꯅꯦ ꯃꯣꯏ ꯀꯩꯅꯣ ꯗ꯭ꯔꯥꯏ ꯐ꯭ꯔꯨꯏꯠꯀꯤ ꯇꯣꯉꯥꯟ ꯇꯣꯉꯥꯟꯅꯀꯣ ꯑꯗꯨꯝ ꯃꯣꯏ ꯑꯣꯐꯔ ꯂꯩꯕ ꯇꯥꯔꯒꯗꯤ ꯑꯗꯨꯝ ꯑꯗꯨꯁꯨꯗꯩ ꯑꯗꯨꯗꯩ ꯂꯧꯕꯁꯨ ꯑꯗꯨꯝ ꯀꯥꯟꯅꯅꯦꯅ ꯈꯜꯂꯨ꯫
ꯎꯝ ꯃꯉꯣꯟꯕꯨꯗꯤ ꯑꯗꯨꯝ ꯁꯤꯖꯤ ꯌꯦꯡꯉꯀꯥꯟꯗ ꯀꯩꯅꯣ ꯌꯥꯝ ꯐꯩꯑꯕ ꯍꯧꯖꯤꯀꯤ ꯀꯩꯅꯣꯒꯤꯗꯨꯅ ꯃꯃꯜꯗꯨ ꯃꯥꯗꯤ ꯍꯣꯡꯗꯤ ꯍꯣꯡꯉꯦꯕ ꯑꯃꯛ ꯆꯪꯉꯒ ꯌꯦꯡꯉꯦ ꯑꯗꯨꯕꯨꯅ ꯑꯩꯈꯣꯏ ꯂꯨꯞ ꯀꯩꯅꯣꯁꯤꯗ ꯐꯛ ꯌꯧꯗꯕꯤ ꯑꯣꯏ ꯂꯩꯔꯝꯕꯩ ꯋꯥꯅꯤꯗ꯫
ꯑꯣ ꯑꯗꯣ ꯑꯅꯝꯕ ꯑꯗꯨꯃꯥꯏꯅ ꯇꯧꯒꯟꯕꯅꯦ ꯍꯧꯖꯤꯛꯀꯥꯟꯖꯤ ꯀꯣ ꯑꯅꯝꯕꯅ ꯌꯧꯒꯟꯗ꯭ꯔꯦ ꯀꯩꯅꯣ ꯇꯥꯏ ꯕꯟ ꯅꯨꯡ ꯂꯩꯕ ꯑꯗꯩꯩ ꯒꯤ ꯑ ꯂꯝꯕꯤ ꯊꯤꯡꯕ ꯈꯣꯠ ꯄꯥꯇꯧꯕꯁꯤꯅ ꯑꯗꯨꯝ ꯑꯩꯁꯨꯨ ꯅꯍꯥꯟ ꯄꯣꯠ ꯑꯅꯤ ꯆꯦꯟꯒꯤꯕꯗꯣ ꯉꯔꯥꯡ ꯑꯃꯈꯛꯇꯪ ꯌꯧꯔꯛꯏ ꯀꯨꯏꯔꯦꯕ ꯅꯨꯃꯤꯠ ꯇꯔꯥꯅꯤ ꯀꯨꯟ ꯇꯔꯥꯃꯥꯉꯥꯅꯤꯕꯨ ꯐꯥꯖꯤꯜꯂꯛꯑꯦ ꯑꯦꯃꯣ ꯑꯩꯒꯤ ꯌꯣꯒꯥꯒꯤ ꯐꯛ ꯐꯛꯀꯤ ꯀꯣꯕꯔꯗꯨꯁꯨ ꯑꯃꯨꯛ ꯌꯧꯔꯛꯇ꯭ꯔꯤ ꯉꯁꯤ ꯌꯧꯔꯛꯀꯅꯤ ꯉꯔꯥꯡ ꯌꯧꯔꯛꯀꯅꯤ ꯇꯧꯔ ꯂꯩꯔꯦ ꯃꯁꯤꯕꯨ ꯍꯧꯖꯤꯛꯐꯥꯎ ꯌꯧꯔꯛꯇ꯭ꯔꯤ ꯏꯝꯐꯥꯜꯗꯕꯨꯗꯤ ꯌꯧꯒꯔꯕꯅꯦ ꯁ꯭ꯋꯥꯏ ꯌꯧꯔꯛꯄ ꯌꯧꯔꯛꯇꯔꯤꯕ ꯈꯪꯗ꯭ꯔꯦ
ꯏꯐꯥꯜ ꯏꯝꯐꯥꯜ ꯉꯥꯔꯥꯟ ꯌꯧꯒꯔꯥꯕ ꯍꯥꯏꯖꯦ
ꯏꯝꯐꯥꯜꯗꯗꯤ ꯅꯍꯥꯟꯕꯨ ꯌꯧꯒꯔꯃꯤ ꯇꯥꯡ ꯇꯔꯨꯛꯇ ꯌꯧꯒꯔꯦ
ꯑꯁ ꯑꯗꯨꯗꯤ ꯀꯛꯆꯤꯡ ꯂꯝꯒꯅꯤ ꯀꯩꯅꯣ ꯀꯥꯛꯆꯤꯡ ꯃꯐꯝ ꯈꯪꯗ꯭ꯔꯣꯅꯦ ꯀꯔꯝꯕꯗꯩꯅꯣ
ꯑꯗꯨ ꯑꯩꯅ ꯇ꯭ꯔꯦꯛ ꯇ꯭ꯔꯦꯛ ꯇꯧ ꯀꯥꯟꯗ ꯑꯩ ꯌꯦꯡ ꯀꯥꯟꯗꯁꯨ ꯀꯩꯅꯣ ꯊꯣꯛꯇꯕ ꯃꯣꯏ ꯃꯐꯝ ꯍꯥꯏꯗꯤ ꯀꯩꯅꯣꯗꯣ ꯄꯣꯠꯇꯨ ꯑ ꯃꯣꯏꯒ ꯄꯥꯅꯔ ꯑꯣꯏꯕ ꯀꯣꯔꯤꯌꯔꯗꯨ
ꯀꯦ ꯑꯣ ꯍꯣꯏꯅꯦ ꯃꯐꯝ ꯇꯥꯛꯇ꯭ꯔꯗꯤ ꯈꯪꯄꯣꯠꯇꯦꯅꯦ
ꯎꯝ
ꯑꯇꯧꯕ ꯌꯧꯃꯅꯤ ꯊꯣꯛꯂꯛꯑꯃꯤꯅ ꯄꯨꯂꯞ ꯑꯗꯩꯩ ꯑꯇꯣꯞ ꯑꯇꯣꯞꯄ ꯁꯨꯝ ꯌꯧꯕ ꯍꯩ ꯄꯨꯂꯞ ꯌꯧꯔꯕꯃꯤꯅꯀꯣ ꯑꯩ ꯀꯩꯅꯣꯅꯦ ꯄꯨꯂꯞ ꯊꯣꯛꯂꯛꯄꯅꯤꯅ ꯒ꯭ꯌꯥꯟ ꯇꯥꯗꯔ꯭ꯤꯅꯦꯗꯨꯁꯨ
ꯍꯣꯏ ꯍꯣꯏ ꯑꯗꯨꯑꯣꯏꯗꯤ ꯍꯣꯔꯦꯟ ꯀꯩꯅꯣ ꯇꯧꯕꯗꯣ ꯂꯨꯖꯕꯗꯨꯣ ꯍꯣꯔꯦꯟ ꯋꯥꯛꯀꯤꯡ ꯆꯠꯂꯨ ꯍꯜꯂꯛꯑꯒ ꯑꯣꯏꯅ ꯂꯨꯖꯔꯁꯦ
ꯍꯣꯏ ꯑꯃꯥꯏꯅ ꯉꯛꯇꯪ ꯍꯥꯏꯗꯤ ꯍꯜꯂꯛꯄꯒ ꯃꯤꯅꯤꯠ ꯇꯔꯥ ꯀꯩꯃꯥ ꯀꯩꯃꯥ ꯂꯩꯔꯒꯥ ꯑꯣ ꯍꯟꯗꯤꯌꯣ ꯐꯔꯦ ꯍꯨꯃꯥꯡꯗꯣ ꯈꯔ ꯀꯪꯉꯥꯒ ꯑꯗꯨ ꯐꯔꯅꯤ
ꯃꯅꯤꯡꯒꯤ ꯏꯇꯥꯎꯗꯨꯕꯨ ꯅꯪꯉꯣꯟꯗꯒ ꯀꯩꯅꯣ ꯇꯧꯔꯝꯕꯔꯣ
ꯉꯁꯤ ꯇꯧꯔꯛꯑꯝꯗꯦ ꯉꯁꯤ ꯇꯧꯗꯦ ꯉꯁꯥꯏꯗꯒꯤ ꯈꯜꯂꯝꯕꯅꯦ ꯅꯣꯡ ꯇꯥꯗ꯭ꯔꯗꯤ ꯑꯩꯁꯤ ꯊꯣꯛꯇꯧꯕ ꯑꯥꯗ ꯀꯨ ꯀꯨ ꯊꯥꯎ ꯗꯤ ꯂꯩꯇꯦ ꯉꯔꯥꯡ ꯊꯕꯛꯇꯨ ꯅꯅꯥꯎ ꯍꯣꯏ ꯀꯩꯅꯣꯗꯣ ꯃꯆꯟꯅꯨꯄꯤ ꯑꯃ ꯂꯩꯇ꯭ꯔꯣ ꯋꯥꯒꯥꯏ ꯄꯥꯟꯕꯗꯣ ꯑꯗꯨꯒꯤ ꯃꯥꯏ -ꯃꯥꯏ ꯅꯨꯞ꯫ ꯕꯥꯒꯤ ꯀꯩꯅꯣ ꯈꯨꯗꯣꯞꯇꯪ ꯁꯥꯡꯉꯅ‌ꯦ ꯆꯥꯟꯗꯤꯒꯤ ꯍꯥꯏ ꯇꯧꯔꯦ꯫ ꯑꯗꯨꯒ꯫ ꯁꯥꯒ‌ꯦ ꯇꯧꯔꯃꫭꯏꯗꯨ ꯀꯩꯅꯣ ꯆꯥꯟꯗꯤꯁꯨ ꯑꯈꯣꯏ ꯂꯩꯕꯗꯦꯅ ꯂꯧ ꯂꯧꯖꯗꯅꯤ ꯑꯗꯨ ꯑꯗꯗ ꯇꯧꯔ ꯎꯝ ꯅꯍꯥꯟ ꯅꯥꯞꯇꯤ ꯑꯣꯜꯂꯒ ꯑꯗꯨ ꯊꯝꯃꯦ ꯑꯗꯨꯒ꯫ ꯆꯅꯤꯗꯣ ꯑꯗꯨ ꯇꯧꯔꯒ ꯃꯊꯪꯗ ꯂꯥꯛꯀꯥꯟꯗ ꯑꯗꯨ ꯇꯧꯔ ꯑꯗꯨꯝ ꯃꯊꯪꯗ ꯑꯗꯨꯝ ꯇꯗꯥꯗꯧ ꯃꯥꯜꯂꯤ꯫
ꯑꯩ ꯅꯉꯣꯟꯗ ꯑꯃꯨꯛ ꯍꯥꯏꯔꯛꯇꯣꯏꯁꯦ ꯀꯩꯒꯤꯅꯣ ꯉꯁꯤ ꯗꯨꯀꯥꯟ ꯈꯔ ꯊꯣꯡ ꯍꯥꯡꯅꯍꯧꯑꯦꯕ ꯑꯗꯨ ꯅꯣꯏ꯫ ꯊꯣꯛꯑꯒ ꯑꯗꯨꯝ ꯁꯔꯝꯗꯣꯏꯔ꯫ ꯈꯟꯕ ꯉꯁꯥꯏ ꯍꯜꯂꯀ ꯀꯥꯟꯗꯁꯨ ꯑꯗꯣꯂꫭꯝ ꯊꯣꯛꯂꯛꯇ꯭ꯔꯦꯕ ꯑ꯫ ꯁꯨꯝ ꯃꯃꯥꯡꯂꫭꯝ ꯅꯒꯥꯜꯂꯥꯏꯔꯣꯝ꯫ ꯂꯥꯏꯑꯦꯕ꯫ ꯅꯥꯏ ꯎꯔꯛꯊ꯭ꯔꯥꯕ꯫ ꯑꯗꯨꯒꯤ꯫ ꯑꯗꯨꯏꯅꯦ ꯅꫭꯏꯗꯨꯀꯥꯟ ꯊꫭꯛꯑꯝꯗꯣꯏ ꯃꯥꯟ꯫ ꯉꯁꯥꯏ ꯑꯃꯨꯛ ꯄꯥꯎ ꯐꯥꯎꯇ꯭ꯔꯤꯁꯤ꯫
ꯍꯣꯏ ꯅꯣꯡꯒ ꯇꯥꯕꯗꯨꯗ ꯅꫭꯡꯇꯥꯏꯂꯣꯏ ꯇꯥꯔꯝꯗ ꯑꯩ ꯍꯥꯏꯐꯦꯠ ꯌꯦꯡꯉꯦ ꯂꯩꯇ ꯂꯩꯁꯨ ꯂꯩꯇꯁꯨ ꯊꯣꯛꯀꯦ ꯈꯟꯕ꯫ ꯑꯃ ꯔꯥꯏꯁꯨ ꯇꯜꯂꯤꯗ꯫ ꯇꯧꯕꯩꯅ ꯕꯤꯠ ꯂꯩꯇꯦꯅ‌ꯦꯟ꯫
ꯃꯥ ꯉꯔꯥꯡ ꯍꯥꯏꯍꯧꯗꯥꯏꯅꯦ ꯀꯩꯅꯣ ꯇꯧꯔꯦ꯫ ꯊꯣꯛ ꯊꯣꯛꯁꯤ ꯈꯣꯠꯁꯤ ꯀꯨꯏꯗ ꯀꯨꯏꯗꯅ ꯀꯨꯏꯔꯦ ꯊꯣꯛꯇꯕ ꯀꯥꯟꯅ ꯅꯪꯉꯣꯟꯗ ꯍꯥꯏꯍꯧꯗꯣꯏꯅꯦ꯫
ꯍꯥꯏꯍꯧꯕꯅꯤ ꯅꯣꯡꯒ ꯇꯥꯕꯅꯦ ꯗꯨꯅꯤ ꯑꯩ ꯃꯌꯥꯥꯏ ꯄꯨꯡ ꯕꯥꯔꯣ ꯑꯗꫭꯝꯄꯗ ꯊꯕꯛꯇꯤ ꯂꯣꯏꯔꯦꯕ꯫
ꯅꫭꯡ-ꯅꫭꯡꯍꯥꯏ ꯌꯥꯝ ꯀꯟꯕꯁꯨ ꯅꯠꯇꯦ ꯀꯩꯅꯣ ꯇꯞꯂꯤ ꯇꯞꯂꯤ ꯇꯥꯕꯗꯨꯕꯨ꯫
ꯑꯦ ꯃꯣꯏ ꯅꯥꯡꯈꯤꯗꯪꯈꯛꯇꯪ ꯇꯥꯔꯗꯤꯅ‌ꯦ ꯃꯣꯏ ꯃꯈꯥ ꯆꯦꯟꯗꯔꯛꯑꯦꯕ ꯑꯁꫭꯝ ꯅꯀꯟꯗꯩ꯫ ꯑꯗꯨꯒꯤꯁꯨ ꯑꯣꯏꯕ꯫ ꯀꯟ ꯇꯥꯗꫭ ꯃꯥꯜꯂꯨꯗꯅ ꯑꯩ ꯊꯣꯛꯇꯕ ꯑꯗꯨꯒꯤꯅꯤ꯫
ꯑꯣ ꯑꯗꯨꯃꯗꯤ ꯈꯪꯗ꯭ꯔꯦ꯫
ꯎꯝ꯫
ꯍꯣꯏ ꯌꯦꯡꯉꯁꯦ ꯍꯣꯔꯦꯟ ꯀꯣꯛꯂꯥꯎꯃꯩ꯫
ꯎꯝ꯫
ꯆꯠꯄꯒꯤ ꯎꯝ ꯑꯩꯔꯣꯝꯗ ꯈꯣꯡꯎꯞꯇ ꯌꯦꯡꯉꯦ ꯈꯣꯡꯎꯞ ꯂꯥꯏ ꯍꯣꯏ ꯍꯣꯏ꯫ ꯊꯝꯒꯦ ꯊꯝꯃꫭ꯫ ꯎꯝ꯫